ꯑꯥꯕꯣ
ꯇꯥꯕꯣ
ꯇ ꯇ ꯇ ꯅꯦꯠ ꯀꯌꯥ ꯌꯥꯔꯛꯄꯁꯨ ꯀꯩ ꯀꯩ ꯐꯥꯎꯕꯤꯒꯦ ꯊꯃꯣꯏꯗ
ꯌꯥꯝ ꯐꯥꯎꯕꯗꯤꯅ ꯑꯗꯨꯝ ꯍ ꯍꯥꯡꯉꯦ ꯍꯥꯃꯨ ꯑꯗꯨꯝ ꯄꯥꯏꯕꯅꯤꯅ
ꯪ ꯌꯨꯝꯕ ꯀꯨꯝꯒꯗ꯭ꯔꯥ ꯀꯨꯝꯒꯗ꯭ꯔꯥ ꯏꯨꯨꯡ ꯀꯨꯝꯃꯔꯕꯕꯟꯗ
ꯌꯨꯝ ꯀꯨꯝꯍꯩ ꯀꯥꯄ ꯀꯨꯏꯗ꯭ꯔꯤ
ꯑꯣ ꯑꯩ ꯀꯣꯂꯦꯖꯀꯤꯗꯤ ꯃꯤ ꯀꯌꯥꯝ ꯌꯥꯝꯒꯅꯣꯗꯤ ꯀ꯭ꯂꯥꯁ
ꯄꯪ ꯂꯧꯋꯦꯕ ꯑ ꯑꯗꯣ ꯑꯇꯣꯞꯄ ꯗꯤꯄꯥꯔꯠꯃꯦꯟꯒꯤꯗꯤ ꯑꯗꯨꯝ ꯌꯥꯝꯃꯦ
ꯑꯗꯨꯝ ꯌꯥꯝꯃꯦ ꯅꯣꯏ ꯅꯤꯝꯐꯨ ꯑꯣꯏ ꯑꯗꯣ ꯑꯩꯈꯣꯏꯗꯤ ꯀꯥꯏꯔꯤꯗꯒꯤ ꯇꯔꯥ ꯈꯛꯇꯅꯤ
ꯎꯝ ꯎꯝ ꯑꯩꯈꯣꯏ ꯀꯝꯄ꯭ꯌꯨꯇꯔ ꯗꯤꯄꯥꯔꯠꯄꯥꯔꯃꯦꯟꯅꯦꯅꯦ ꯑꯍꯨꯝꯃꯨꯛ ꯃꯤ ꯌꯥꯝꯅꯦꯅꯤ ꯁ ꯀꯕ
ꯗꯤꯐꯦꯟꯁꯁꯦ ꯀꯩꯅꯣ
ꯅꯔꯁ ꯑꯣꯐ ꯗꯤꯐꯦꯟꯁ ꯑꯣꯏ ꯗꯣꯛꯇꯔ ꯁꯕꯖꯦꯛ ꯑꯣꯏꯅꯅꯤ
ꯑꯣ ꯑꯗꯨ ꯅꯪ ꯀꯝꯄ꯭ꯌꯨꯇꯔꯗꯨ ꯇꯧꯔꯅꯤ ꯅꯪ ꯗꯤꯄ꯭ꯂꯣꯃꯥꯒꯤꯗꯤ ꯆꯠꯂꯔꯣꯏ ꯀꯝꯄ꯭ꯌꯨꯇꯔꯒꯤ
ꯑꯗꯣ ꯆꯠꯁꯟꯕꯅꯗꯤ ꯐꯩꯌꯦ ꯀꯩꯅ ꯆꯠꯀꯦꯅꯗꯤ ꯈꯜꯂꯦ ꯑꯗꯣ ꯍꯧꯖꯤꯛꯐꯥꯎꯒꯤꯗꯤ ꯀꯩꯅꯣ ꯂꯩꯇ꯭ꯔꯤ ꯍꯥꯏꯗꯤ ꯆꯠꯀꯦꯅ ꯈꯟꯕꯩ ꯂꯩꯇ꯭ꯔꯤꯕ ꯎꯝ ꯀꯩꯗꯃꯤꯅ ꯍꯧꯖꯤꯀ ꯎꯝ
ꯅꯦꯠ ꯌꯥꯔꯛꯄꯁꯤꯗ ꯇꯨꯝꯒꯦ ꯇ ꯇꯨꯝꯗꯕꯤ ꯂꯩꯌꯦ ꯐꯣꯟ ꯄ ꯇꯧꯗꯃ ꯂ
ꯇꯧꯔꯅꯤ ꯒꯦꯝ ꯁꯥꯟꯅꯕ ꯈꯣꯠꯄ ꯌꯥꯔꯅꯤ ꯐꯖꯅ
ꯀꯣꯂꯦꯖ ꯀꯩꯀꯩ ꯊꯣꯡ ꯍꯥꯡꯉꯑꯣ ꯍꯥꯏꯔꯅꯤꯅꯦ ꯃꯟꯗꯦꯗꯩꯗꯤ
ꯑ ꯍꯥꯏꯔꯅꯤ
ꯎ ꯑ ꯅꯣꯏ ꯀꯥ ꯀꯌꯥꯝ ꯆꯥꯎꯋꯤ ꯅꯣꯏ ꯄꯔꯣ ꯆꯥꯎꯕ꯭ꯔꯣ
ꯌꯥꯝ ꯀꯟꯅ ꯄꯤꯛꯄꯁꯨ ꯅꯠꯇꯦ ꯌꯥꯝ ꯀꯟꯅ ꯆꯥꯎꯕꯁꯨ ꯅꯠꯇꯦ ꯍꯥꯏꯗꯤ ꯃꯤ ꯑꯅꯤ ꯑꯃ ꯂꯩꯕꯗ ꯂꯩꯕꯗꯅꯦ ꯑꯗꯨꯝ ꯀꯩꯁꯨ ꯀꯥꯥꯁꯦ ꯂꯦꯝꯗꯦꯕ
ꯃꯤ ꯑꯃꯃꯝꯒꯤ ꯄꯤꯔꯤꯔ ꯅꯣꯏꯖꯦ
ꯍꯥꯥ
ꯃꯤ ꯑꯃꯃꯝꯒꯤ ꯄꯤꯔꯤꯔꯕ
ꯀꯥ ꯑꯃꯗ ꯃꯤ ꯑꯅꯤ ꯂꯩꯃꯤꯟꯅꯒꯗꯕ
ꯑꯣ
ꯑꯗꯨꯗ ꯐꯃꯨꯡ ꯑꯅꯤ ꯄꯤꯔꯅꯤ ꯑꯗꯩꯗꯤ ꯂꯥꯏꯔꯤꯛ ꯄꯥꯕꯩ ꯇꯦꯕꯜ ꯑꯅꯤ ꯄꯤꯔꯅꯤ ꯆꯧꯀꯔꯤ ꯑꯅꯤ ꯄꯤꯔꯅꯤ ꯇꯣꯉꯥꯟꯅ ꯇꯦꯕꯜ ꯑꯃꯒ ꯄꯤꯔꯅꯤ ꯆꯥꯛꯀꯨꯝꯕ ꯆꯥꯔꯁꯨ ꯌꯥꯕꯩ
ꯅꯊꯟ ꯂꯩꯕ꯭ꯔ ꯅꯪꯗꯤ ꯀꯃꯥꯏꯅ ꯇꯧꯋꯤ
ꯑꯩ ꯔꯨꯝꯃꯦꯠꯇꯣ ꯌꯨꯝ ꯀꯨꯝꯒꯤ ꯀꯥꯔꯛꯇ꯭ꯔꯤꯌꯦ ꯍꯧꯖꯤꯛ ꯍꯧꯖꯤꯛꯀꯤꯗꯤ ꯑꯗꯨꯝ ꯂꯩ
ꯉ ꯃꯤ ꯆꯪꯅꯇ꯭ꯔꯔꯤ ꯅꯠꯇꯅ ꯀꯃꯥꯏꯇꯦꯅꯣ
ꯃꯤꯁꯦ ꯍꯟꯇꯛ ꯀꯩꯅꯣꯒꯤ ꯆꯩꯔꯥꯎꯕꯒꯤ ꯀꯨꯝꯅꯈꯤꯕ ꯑ ꯕꯟ ꯅꯨꯡꯗꯨꯗ ꯀꯥꯔꯛꯇꯕ
ꯀ ꯂꯩꯗꯤ ꯂꯩꯃꯤꯟꯅꯕ ꯑ ꯑꯗꯨꯝ
ꯑ ꯂꯩꯗꯤ ꯂꯩꯃꯤꯅꯩ
ꯐꯤꯂꯝꯗꯒꯗꯤ ꯀꯩꯅꯣꯒꯤ ꯑꯩꯈꯣꯏꯒꯤ ꯑꯆꯧꯕ ꯑꯣꯏꯅꯒ ꯂꯩꯗꯥꯏꯅꯦ ꯑꯗꯨꯗ ꯂꯩꯇ꯭ꯔꯣ ꯆꯪꯗ꯭ꯔꯣ ꯆꯥꯛ ꯆꯥꯕ ꯈꯣꯠꯄꯒꯤ
ꯍꯣꯏ ꯑꯗꯨꯅ ꯍꯣꯜꯅꯦ ꯍꯣꯜꯗꯣ ꯍꯥꯟꯅꯗꯤ ꯑꯗꯨꯗ ꯆꯥꯔꯝꯃꯦ ꯍꯧꯖꯤꯛꯇꯤ ꯀꯥ ꯀꯥꯗ ꯑꯣꯏꯅ ꯆꯥꯅꯔꯦꯕ
ꯑꯣ
ꯑꯗꯨ ꯃꯤ ꯂꯩꯗꯅ ꯆꯥꯛ ꯃꯤ ꯃꯌꯥꯝ ꯇꯤꯜꯂꯀꯥꯟꯗ ꯆꯥꯗꯕ ꯈꯣꯠꯇꯕ ꯂꯩꯕꯗ ꯑꯗꯨꯗꯨꯒꯤ ꯀꯥ ꯀꯥꯗ ꯑꯣꯏꯅ ꯆꯥꯅꯩꯌꯦꯕ ꯑꯗꯣ ꯑꯩꯈꯣꯏꯗꯤ ꯀꯩꯅꯣ ꯇꯧꯋꯦ ꯐꯥꯔꯁ ꯁꯦꯃꯤꯁꯇꯔꯒꯤ ꯑꯩꯈꯣꯏ ꯇꯔꯥꯃꯨꯛ ꯄꯨꯟꯁꯤꯜꯂꯒ ꯀꯥ ꯑꯃꯗ ꯄꯨꯂꯞ ꯆꯥꯃꯤꯟꯅꯩ ꯅꯣꯏꯗꯤ ꯔꯦꯟꯇꯣ ꯑꯗꯨꯝ ꯂꯩ ꯅꯨꯡꯉꯥꯏꯕ꯭ꯔꯣ ꯀꯃꯥꯏꯅ ꯇꯧꯒꯦ ꯇꯥꯕꯔꯣ
ꯇꯥꯏ ꯇꯥꯏꯌꯦ ꯇꯥꯕ꯭ꯔꯣ
ꯑ ꯅꯣꯏꯗꯤ ꯔꯦꯟꯇꯣ ꯑꯗꯨꯝ ꯂꯩ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦꯕ ꯑꯩ ꯐꯣꯟꯖꯤ ꯅꯨꯡꯉꯥꯏꯇꯕꯅꯦ ꯅꯪ ꯅꯪ ꯉꯥꯡꯕ ꯇꯥꯅꯦꯕꯀꯣ ꯑꯗꯣ ꯑꯗꯨ ꯌꯥꯎ
ꯑꯈꯣꯏ ꯔꯦꯟꯖꯦ ꯇꯥꯔꯕꯣ
ꯇꯥꯒꯤꯗꯔꯦ
ꯄꯥꯏꯌꯨꯀꯣ
ꯑꯩꯁꯦ ꯍꯦꯛꯇ ꯅꯨꯡꯉꯥꯏꯇꯕ ꯗꯇꯥ ꯑꯣꯟ ꯍꯦꯛꯛ ꯇꯧ ꯀꯥꯟꯗ ꯑꯈꯣꯏ ꯔꯦꯟꯖꯦ ꯑꯌꯨꯛ ꯍꯧꯗꯤ ꯍꯣꯏ ꯀꯩꯅꯣ ꯃꯣꯏ ꯏꯁꯟ ꯃꯣꯏ ꯍꯣꯁꯄꯤꯇꯥꯜ ꯍꯣꯁꯄꯤꯇꯥꯜ ꯀꯩꯀꯩꯗ ꯊꯕꯛ ꯄꯨ ꯌꯥꯔꯦ ꯍꯣꯁꯄꯤꯇꯥꯜ ꯀꯩꯀꯩꯗ ꯃꯣꯏ ꯊꯕꯛꯄꯨ ꯌꯥꯎꯋꯦꯕꯀꯣ ꯑꯩꯈꯣꯏ ꯑꯌꯥꯝꯕꯈꯩ
ꯑꯥ
ꯑꯗꯨꯗꯨꯅ ꯀꯩꯅꯣ ꯃꯣꯏ ꯅꯥꯗꯤꯤ ꯆꯠꯂꯒꯥꯟ ꯆꯠꯂꯦ ꯗꯦꯗꯤ ꯄꯤꯛ ꯆꯠꯂꯀꯥꯟꯗꯗꯤ ꯑ ꯑꯗꯨꯒ ꯍꯜꯂꯛꯑꯅꯤ ꯃꯣꯏ ꯑꯗꯨꯒ ꯍꯜꯂꯛꯑꯒ ꯅꯨꯃꯤꯗꯥꯡꯒꯨꯝꯕ ꯆꯥꯛ ꯆꯥꯕ ꯈꯣꯠꯄꯗ ꯑꯃꯅ ꯍꯋꯥꯏ ꯀꯇꯛ ꯑꯃꯨꯛ ꯊꯣꯡꯉꯛꯀꯅꯤ ꯑꯃꯅ ꯍꯋꯥꯏ ꯃꯨꯛꯁꯨꯔꯤ ꯑꯃꯨꯛ ꯊꯣꯡꯉꯛꯀꯅꯤ ꯑꯃꯅ ꯍꯋꯥꯏ ꯃꯪꯒꯜ ꯑꯃꯨꯛ ꯉꯥꯎꯔꯛꯀꯅꯤ ꯁꯣꯛꯅ ꯆꯥꯗꯣꯏꯁꯦ ꯈꯪꯉꯦ ꯈꯪꯉꯦ ꯑꯗꯩ ꯍꯤꯟꯖꯥꯡ ꯊꯣꯡꯗꯔ꯭ꯒꯅ ꯀꯥꯡꯒꯧ ꯉꯧꯔꯛꯄꯒꯨꯝꯕ ꯑꯣ ꯀꯣ ꯄꯌꯨ ꯀꯣ ꯁꯨꯝ ꯄꯥꯏꯌꯣ ꯀꯛꯇꯤ ꯀꯛꯀꯅꯨꯀꯣ ꯇꯥꯏ ꯇꯥꯏ ꯇꯥꯕ꯭ꯔꯣ
ꯇꯥꯕ꯭ꯔꯣ
ꯇꯥꯏ ꯇꯥꯏꯌꯦ
ꯅꯪ ꯕꯣꯏꯁ ꯌꯥꯈꯤꯗ꯭ꯔꯦꯅꯦ ꯊꯣꯛꯂꯛꯈꯤꯗ꯭ꯔꯦ
ꯍꯧꯖꯤꯛ ꯇꯥꯔꯕꯣ ꯖꯤ ꯇꯥꯔꯕꯔ꯭ꯕ ꯇꯥꯔꯕꯔ꯭ꯕ ꯍꯧꯖꯤꯛꯇꯤ
ꯇꯥꯔ ꯀꯥꯟꯗ ꯍꯥꯏꯔꯛꯀꯦ
ꯑꯣ ꯅꯦꯠ ꯅꯨꯡꯉꯥꯏꯇꯕꯩꯅꯤ ꯑꯁ ꯐꯣꯟ ꯄꯩꯁꯥ ꯑꯃꯨꯛ ꯔꯤꯆꯥꯔꯖ ꯅꯥꯎ ꯑꯃꯨꯛ ꯇꯧꯁꯤꯜꯂꯛꯑꯦꯅꯦ ꯇꯧꯋꯦ ꯔꯤꯖꯥꯔꯁ ꯅꯥꯎ ꯖꯤꯑꯣ ꯅꯝꯕ ꯐꯥꯏꯞ ꯁꯤꯛꯁ ꯗꯕꯜ ꯖꯤꯔꯣ ꯅꯥꯏꯟ ꯗꯕꯜ ꯋꯥꯟ ꯇꯥꯏ ꯇꯥꯏ ꯇꯥꯕ꯭ꯔꯣ
ꯍꯜꯂꯣ
ꯇꯥꯗ꯭ꯔꯣ ꯇꯥꯔꯕꯣ
ꯍꯝ ꯇꯥꯕꯔꯣ
ꯇꯥꯏꯌꯦꯃꯤ
ꯅꯪ ꯀꯩꯝ ꯇꯥꯒꯤꯗ꯭ꯔꯦ ꯇꯨꯃꯤꯟ ꯂꯩꯈ꯭ꯔꯦꯅꯦ
ꯇꯥꯗ꯭ꯔꯣ ꯏꯁꯩ ꯁꯛꯆꯤꯜꯂꯛꯀꯅꯤ ꯁꯤꯗꯩꯗꯤ ꯎꯝ꫰ꯇꯥꯅꯔꯛꯇ꯭ꯔꯒꯗꯤ
ꯇꯥꯔꯕꯣ
ꯇꯥꯏ ꯇꯥꯏꯌꯦ ꯅꯨꯡꯁꯤꯕ ꯍꯨꯅꯤ ꯑ
ꯍꯜꯂꯣ
ꯑꯩꯅ ꯍꯥꯟꯅ ꯈꯪꯂꯝꯃꯕ
ꯅꯪ ꯉꯥꯡꯉꯤꯗꯣ ꯀꯩꯝ ꯇꯥꯗ꯭ꯔꯦꯍꯦ
ꯑꯩꯗꯤ ꯏꯁꯩꯒꯥ ꯁꯛꯏ ꯁꯣꯝꯗ ꯑꯩꯅ ꯃꯔꯣ ꯑꯃ ꯀꯔꯤꯒꯤ
ꯍꯩꯁ ꯈꯋꯥꯡ ꯅꯕꯅ ꯌꯥ
ꯈꯣꯏꯗꯔꯨꯔꯤ ꯍꯥꯏ ꯐꯝ ꯈꯪꯗꯦ ꯄꯨꯡꯈꯪꯗꯦ ꯎꯝ
ꯑꯣ
ꯄꯩꯁꯥꯅ ꯃꯔꯣꯝ ꯑꯃ ꯆꯤꯟꯕꯅꯤ ꯇꯧꯔꯤ ꯍꯧꯖꯤꯛꯀꯥꯟꯁꯤ ꯂꯩꯕꯥꯛ ꯏꯔꯥꯪꯅ ꯃꯔꯣꯜ ꯑꯃ ꯇꯗꯦ
ꯎꯝ ꯅꯪꯒꯤ ꯌꯥꯗ꯭ꯔꯕ ꯀꯩꯝ ꯇꯧꯔꯤ ꯀꯩꯝ ꯇꯥꯗ꯭ꯔꯦ
ꯑ ꯏ
ꯇꯥꯔꯕꯣ
ꯇꯥꯏ ꯇꯥꯏ ꯕꯗꯔ ꯇꯥꯏ
ꯍꯜꯂꯣ
ꯇꯥꯏꯕ
ꯍꯜꯂꯣ
ꯑ
ꯅꯪꯒꯤ ꯁꯦꯝ ꯌꯥꯔꯗꯤ ꯍꯥꯏꯐꯦꯠ ꯁꯦꯝꯃꯛꯑꯣ ꯀꯩꯝ ꯇꯥꯗ꯭ꯔꯦ
ꯑꯥ
ꯅꯪ ꯑꯗꯨꯝ ꯁꯦꯝꯃ ꯀꯥꯟꯗ ꯍꯥꯏꯔꯛꯑꯣ ꯀꯩꯅꯣ ꯍꯥꯏꯗꯤ ꯇꯥꯛꯑꯀꯥꯟꯗ ꯑꯩ ꯍꯥꯏꯔꯛꯀꯦ ꯈꯨꯃꯛꯀꯦꯕꯥ
ꯎꯝ ꯄꯨꯟꯁꯤ
ꯏꯁ ꯎ ꯑꯁ ꯅꯨꯡꯇꯤ ꯅꯣꯡꯕꯁꯤꯗ ꯈ꯭ꯋꯥꯡꯒ ꯌꯥꯗ꯭ꯔꯦꯍꯦ ꯑꯩꯗꯤ
ꯏ ꯃꯁꯛ ꯐꯖꯕ ꯑꯃ ꯊꯣꯛꯂꯛꯏꯅꯦꯍ ꯃꯁꯪ ꯂꯩꯁꯪ ꯁꯥꯡꯅ ꯏꯃꯨꯡ ꯃꯇꯗ ꯆꯥꯗ꯭ꯔꯣꯀꯇ ꯀꯩꯅꯣ ꯇꯧꯔꯤꯁꯤ ꯇꯥꯕ꯭ꯔꯣ ꯇꯥꯕ꯭ꯔꯣ ꯑꯣ ꯊꯝꯃꯒꯦꯔꯗꯤ ꯅꯪ ꯇꯥꯗ꯭ꯔꯗꯤ ꯑꯃꯨ ꯇꯧꯔꯛꯀꯦ ꯇꯥꯎꯔꯤꯨ